ꯎꯝ
ꯑꯁ ꯍꯥꯏꯗꯤ ꯆꯥꯛ ꯆꯠꯁꯜꯂꯦ ꯀꯩꯅꯣ ꯑꯣꯏꯔꯝꯃꯦ ꯑꯩꯒꯤ ꯑꯩꯈꯣꯏ ꯀ꯭ꯂꯥꯁ ꯌꯥꯎꯕ ꯆꯠꯄꯒꯤꯗꯣ ꯑꯩꯈꯣꯏꯒꯤ ꯁꯦꯀꯦꯟ ꯁꯦꯇꯔꯗꯦ ꯑꯣꯏꯕꯅꯤꯅ ꯑꯗ ꯑꯣꯐꯤꯁꯀꯤꯁꯨ ꯑꯅꯝꯕ ꯑꯩꯈꯣꯏꯒꯤ ꯑꯣꯏꯅ ꯑꯦꯕ꯭ꯂꯣꯛꯀꯤꯁꯨ ꯃꯤ ꯀꯌꯥ ꯊꯥꯅꯗꯕ ꯂꯥꯛꯅꯗꯕ ꯃꯥꯜꯂꯦ ꯑꯗꯨꯅ ꯑꯩꯈꯣꯏ ꯀ꯭ꯂꯥꯁꯀꯤꯁꯨ ꯃꯤ ꯑꯇꯣꯞꯄꯁꯨ ꯂꯥꯛꯅꯗꯧ ꯃꯥꯟꯗ꯭ꯔꯦꯗ ꯑꯗꯨꯝ ꯆꯠꯅꯗ꯭ꯔꯦ ꯑꯗꯨꯅ ꯑꯩꯁꯦ ꯆꯠꯇ꯭ꯔꯦꯕ ꯆꯥꯛꯇꯤ ꯆꯥꯥꯁꯜꯂꯨꯔꯒ ꯀꯣ
ꯐꯔꯦ ꯐꯔꯦ
ꯑꯗꯨꯒ ꯍꯣꯔꯦꯟꯁꯦ ꯀꯩꯅꯣ ꯇꯧꯔꯅꯤ ꯑꯩꯈꯣꯏꯒꯤ ꯑꯩꯅ ꯍꯥꯏꯕꯗꯣ ꯑꯃ ꯑꯣꯖꯥꯒꯤ ꯄꯨꯟꯁꯤ ꯋꯥꯔꯤ ꯑꯃ ꯏꯈꯠꯂꯦ ꯍꯥꯏꯕꯗꯣ ꯑꯦꯛꯖꯥꯝꯒ ꯃꯔꯤ ꯂꯩꯅꯅ ꯑꯗꯨꯒꯤ ꯑꯩꯁꯦ ꯄꯨꯡ ꯑꯃ ꯑꯗꯨꯋꯥꯏꯗ ꯑꯃꯨꯛ ꯀ꯭ꯋꯥꯀꯩ ꯀꯊꯦꯜꯗ ꯆꯠꯇꯣꯏꯕ ꯍꯧꯖꯤꯛꯄꯨ ꯁꯨꯝ ꯉꯥꯛ ꯄꯊꯥꯕꯅ ꯁꯨꯝ ꯄꯥꯎ ꯐꯥꯎꯔꯛꯄ ꯀꯃꯥꯏ ꯀꯃꯥꯏꯅ ꯆꯥꯛ ꯏꯁꯤꯡ ꯆꯥꯔꯕꯣ ꯆꯥꯗꯔꯤꯕꯣꯥꯇꯣꯟꯗꯦ
ꯑꯩ ꯆꯥꯛ ꯆꯥꯗ꯭ꯔꯤ ꯑꯆꯥꯄꯣꯠ ꯇꯥꯎꯔꯤ ꯑꯪ ꯀꯗ
ꯑꯁ ꯊꯕꯛ ꯌꯥꯝ ꯐꯩꯌꯦ
ꯎꯝ ꯑꯁꯣꯝꯗ ꯑꯩꯈꯣꯏꯗꯥꯅ ꯑꯃ ꯀꯩꯅꯣ ꯇꯧꯕ ꯃꯥꯅꯤꯟ ꯋꯥꯇꯤꯟꯗꯣ ꯀꯥꯞꯄ ꯑꯗꯨꯒ ꯑꯩꯅ ꯑꯃꯨꯛ ꯃꯨꯜꯍꯟꯕ ꯑꯗꯨꯝꯕ ꯃꯤꯅꯥ ꯁꯣꯝꯗ ꯍꯥꯟꯕ
ꯎꯝ
ꯑꯗꯨꯅ ꯑꯩꯈꯣꯏ ꯒꯩꯁꯦ ꯂꯣꯏꯔꯒ ꯍꯣꯔꯅ ꯑꯃꯨꯛ
ꯑꯗꯨꯒꯤ ꯑꯃ ꯍꯧꯖꯤꯛꯀꯤ ꯋꯥꯇꯤꯟ ꯀꯥꯞꯅꯕ ꯌꯣꯠꯀꯤ ꯃꯦꯆꯤꯟ ꯔꯣꯗ ꯑꯗꯨꯗꯤ ꯌꯥꯝ ꯇꯞꯅ ꯀꯥꯞꯇꯣꯏꯔꯥ ꯖꯥꯔ ꯑꯗꯨ ꯃꯥꯏ ꯀꯩꯅꯣ ꯂꯩꯕ꯭ꯔꯥꯕ ꯌꯥꯝ ꯀꯩꯅꯣ ꯇꯧꯕ꯭ꯔꯕ
ꯑꯩꯗꯤ ꯀꯥꯞꯄ ꯍꯩꯇꯦꯗ ꯑꯗꯨꯗ ꯍꯣꯏ ꯌꯥꯝ ꯀꯟꯅ ꯀꯩꯅꯣ ꯇꯧꯕꯗꯤ ꯅꯠꯇꯦ ꯑꯃꯨꯛꯁꯨ ꯇꯥꯈ꯭ꯔꯁꯤꯗ ꯑꯃ ꯀꯅꯦ ꯄꯟꯕꯖꯅꯤꯦ
ꯑꯩꯅ ꯅꯍꯥꯟꯋꯥꯏ ꯑꯗꯨꯒꯤ ꯍꯧꯖꯤꯛꯀꯤ ꯗꯥꯛꯇꯣ ꯅꯣꯏꯒꯤ ꯋꯥꯇꯤꯟ ꯃꯀꯣꯟ ꯃꯀꯣꯟꯗꯣ ꯑꯗꯨꯏ ꯋꯥꯇꯤꯟ ꯃꯈꯣꯟꯗꯣ ꯑꯩ ꯊꯥꯏꯅ ꯑꯉꯥꯡ ꯑꯣꯏꯔꯤꯉꯩꯗ ꯆꯥꯔꯛꯄꯁꯦ ꯀꯥꯏ ꯆꯔꯦ ꯍꯥꯏꯕ꯭ꯔ ꯃꯣꯏꯔꯥꯡ ꯂꯝꯈꯥꯏꯗ ꯊꯥꯏꯅꯒꯤ ꯑꯗꯒꯤꯩ ꯍꯦꯟ ꯃꯆꯨ ꯈꯔ ꯉꯥꯡꯁꯤꯟꯕ ꯄꯤꯛꯇꯛ ꯇꯧꯔꯒ ꯈꯔ ꯄꯥꯛꯄ ꯑꯃ ꯂꯩꯕꯅꯦꯕ ꯑꯗꯨꯗ ꯆꯥꯔ ꯊꯥꯏꯅ ꯆꯨꯝꯅꯒꯤ ꯆꯦꯔꯪ ꯅꯣꯔꯃꯦꯜ ꯆꯦꯔꯪ ꯑꯩꯈꯣꯏꯒꯤ ꯗꯨꯀꯥꯟꯗ ꯌꯣꯟꯕ ꯆꯦꯔꯪꯗꯒ ꯇꯧꯔꯒ ꯀꯤꯁꯤ ꯀꯤꯔ ꯌꯣꯟꯕꯗꯣ
ꯎꯝ
ꯑꯗꯨꯝꯕꯗ ꯌꯥꯝ ꯆꯥꯔꯛꯑꯦ
ꯍꯧꯖꯤꯛꯁꯨ ꯑꯗꯨꯝ ꯌꯣꯜꯂꯤꯕꯅꯦꯕꯣꯏ ꯃꯣꯏꯔꯥꯡ ꯂꯝꯈꯥꯏꯒꯤꯗꯤ
ꯌꯣꯜꯂꯦ ꯑꯗꯨꯗꯣ ꯑꯗꯨꯗꯨꯒ ꯅꯣꯏꯒꯤꯗꯨꯒ ꯑꯃꯨꯛꯦꯠꯅꯕ꯭ꯔꯥ
ꯑꯩꯈꯣꯏ ꯈꯪꯗꯦ ꯑꯗꯨ ꯃꯍꯥꯎꯕꯨꯗꯤ ꯑꯝꯇ ꯃꯥꯟꯅꯗꯦꯗ ꯑꯩꯈꯣꯏ ꯁꯥꯋꯥꯏꯁꯤꯅꯛ ꯃꯇꯤꯟꯒꯤ ꯃꯀꯣꯟ ꯑꯣꯏꯕꯅꯤꯅꯀꯣ
ꯀꯛꯆꯤꯡꯒꯤ ꯀ ꯁꯣꯏꯕꯨꯝꯒꯤꯛ ꯀ ꯁꯣꯏꯕꯨꯝꯒꯤ ꯀꯛꯆꯤꯡ ꯁꯤꯡ ꯍꯥꯏꯖꯔꯦ
ꯅꯠꯇꯦ ꯀꯛꯆꯤꯡꯒꯤꯅ ꯀꯩꯅꯣ ꯀꯛꯆꯤꯡ ꯕꯣꯔꯥ ꯂꯃꯥꯡꯗꯣꯡꯒꯤꯅ ꯁꯣꯏꯕꯨꯝ
ꯑꯗꯩ ꯀꯩꯅꯣꯒꯤꯗꯤ ꯁꯦꯛꯃꯥꯏꯒꯤꯗꯤ ꯁꯦꯡꯃꯥꯏꯒꯤ ꯆꯧꯧꯕꯗꯨꯔꯥ
ꯍꯥꯏꯗꯤ ꯃꯥꯏ ꯃꯥꯏ ꯂꯝꯒꯤ ꯄꯣꯊꯣꯛ ꯑꯃꯃꯝ ꯂꯩꯖꯩꯗꯅ
ꯁꯦꯛꯃꯥꯏꯒꯤꯅ ꯀꯩ ꯍꯥꯏꯗꯣꯏꯅꯣ ꯈꯪꯗꯦ ꯁꯦꯛꯃꯥꯏꯒꯤꯗꯤ ꯑꯗꯨꯃꯥꯏꯅ ꯑꯗꯨꯃꯥꯏꯅ ꯂꯩꯔꯕꯝꯅꯣ ꯈꯪꯗꯦ ꯁꯤꯡ ꯁꯦꯛꯃꯥꯏ ꯈꯪ ꯍꯥꯏꯗꯅ ꯈꯪꯗꯦ ꯃꯣꯏꯒꯤꯗꯤ ꯈꯪꯗ꯭ꯔꯦ
ꯀꯣꯗꯣ ꯄꯦꯔꯨꯛ ꯐ꯭ꯔꯦꯁ ꯇꯥ ꯑꯩꯈꯣꯏꯒꯤ ꯆꯋꯥꯏꯗꯣ ꯄꯨꯔꯥ ꯃꯨꯍꯟ ꯅꯠꯇꯕ ꯈꯔ ꯃꯨꯜꯂꯤ ꯃꯨꯜꯂꯤꯂ ꯈꯒ ꯑꯗꯨ ꯇꯧꯔꯀꯥꯟꯗꯝ ꯆꯥꯕ ꯂꯩꯕꯅꯤ ꯐ꯭ꯔꯦꯁꯁꯤꯡꯁꯨ
ꯍꯅꯦ ꯍꯅꯦ
ꯁꯥꯥꯎꯕꯅꯤ
ꯎꯝ ꯍꯥꯎꯣꯏ
ꯑꯩꯁꯦ ꯅꯣꯡ ꯈꯔ ꯇꯥꯛꯊꯔꯛꯄꯁꯤꯗ ꯍꯧꯖꯤꯛ ꯐꯤꯔꯣꯜ ꯉꯔꯥꯡꯒꯤ ꯑꯀꯪ ꯉꯔꯥꯡ ꯈ ꯐꯧꯗꯣꯛꯑꯝꯃꯦ ꯑꯗꯨꯒ ꯂꯧꯁꯤꯜꯂꯅꯤ ꯉꯥꯏꯍꯥꯛ ꯂꯩꯔꯒ ꯈꯤꯇꯪ ꯌꯦꯡꯉ ꯁꯪꯉꯤꯉꯩꯁꯤꯗ ꯉꯥꯏꯍꯥꯛꯇꯪ ꯂꯩꯕꯒ ꯀꯩꯅꯣ ꯐꯣꯟ ꯆꯥꯔꯖ ꯇꯧꯕꯒꯤ ꯇꯥꯏꯃꯤꯡꯗ ꯑꯩꯁꯦ ꯆꯠꯇ꯭ꯔꯤꯉꯩꯗꯨꯗ ꯍꯥꯎ ꯎꯝ ꯑꯗꯨ ꯀꯩꯅꯣ ꯇꯧꯋꯦ ꯑꯗꯨꯗ ꯂꯣꯏꯁꯜꯂꯝꯃ ꯇꯧꯗꯣꯏꯅꯤ ꯑꯗꯣ ꯅꯥꯛꯇꯣ ꯅꯣꯏꯗꯤ ꯄꯨꯡ ꯊꯦꯡꯗꯣꯏꯔꯥ ꯄꯨꯡ ꯑꯃꯒꯤ ꯁ꯭ꯋꯥꯏꯗ ꯇꯥꯗꯨꯔꯥ
ꯇꯥꯔꯅꯤ ꯁꯤ ꯂꯣꯏꯕꯗꯗꯤ ꯇꯪꯈꯥꯏꯃꯨꯛ ꯋꯥꯠꯂꯤꯕꯀꯣ ꯑꯗꯣ ꯑꯩꯁꯤ ꯃꯇꯦꯛ ꯈꯔ ꯇꯧꯔꯒ ꯆꯥꯛꯇꯣ ꯍꯥꯟꯅ ꯆꯥꯊꯣꯛꯍꯧꯁꯅ ꯇꯧꯔꯤꯕ ꯆꯥꯛ ꯆꯥꯊꯣꯛꯑꯒꯗꯤ
ꯎꯝ ꯑꯩꯁꯨ ꯃꯄꯥꯔ ꯈꯤꯇꯪ ꯊꯣꯛꯎꯕꯅꯦ ꯑꯩꯈꯣꯏ ꯏꯃꯥꯁꯤꯅꯅꯦ ꯄꯥꯈꯣꯟꯗꯒꯤ ꯁꯨꯝ ꯍꯥꯏꯔꯛꯄ ꯑꯗꯩꯇꯗꯅ ꯇꯥꯁꯅꯗꯅ ꯆꯪꯉꯛꯑꯦ
ꯅꯣꯏ ꯁꯨꯝ ꯑꯉꯥꯡꯉꯩꯗꯣ ꯅꯪꯅ ꯑꯣꯏꯔꯦꯗꯣ ꯂꯩꯇ꯭ꯔꯦꯗꯣ ꯑꯝꯇ
ꯎꯝ ꯑꯣ ꯀꯩꯅꯣ ꯇꯧꯋꯤ ꯑꯩꯈꯣꯏꯕꯥꯗ ꯆ ꯏꯜꯂꯣꯌꯦ ꯑꯗ ꯑꯩꯈꯣꯏꯕ ꯆꯥꯛ ꯏꯟꯕꯁꯤꯅ ꯀꯩꯗꯧꯋꯤ ꯄꯨꯡ ꯑꯃ ꯑꯅꯤꯃꯨꯛ ꯆꯪꯗꯣꯏꯅꯦ ꯍꯥꯏꯕ ꯆꯥꯛ ꯏꯜꯂꯤꯁꯦ
ꯑꯍꯟ ꯑꯣꯏꯔ ꯆꯥꯕꯗꯣ ꯌꯣꯠꯄꯗꯣ ꯅꯨꯡꯉꯥꯏꯇꯕꯒꯤꯅꯤ
ꯍꯣꯏ ꯃꯍꯤ ꯑꯣꯏꯁꯨꯅꯦ ꯑꯗꯨꯅ ꯤ ꯏꯁꯤꯡ ꯊꯛꯄ ꯒꯁꯦ ꯑꯁ ꯋꯥꯖꯅꯤ ꯋꯥꯖꯅꯤ ꯑꯗꯨꯃꯥꯏꯅ ꯂꯩ ꯑꯗꯣ ꯉꯁꯤꯒꯤ ꯀꯌꯥꯝ ꯇꯥꯎꯔꯒꯦ ꯃꯀꯣꯟꯠ ꯋꯥꯇꯤꯟ
ꯊꯨꯝꯃꯣꯛ ꯑꯅꯤꯒꯨꯝꯕꯗꯤ ꯐꯥꯔꯤ
ꯎꯝ ꯀꯩꯅꯣꯔꯣ ꯍꯥꯐ ꯑꯣꯏꯜ ꯇꯥꯔ ꯊꯝꯕꯤꯔꯣ ꯄꯨꯂꯞ ꯑꯃꯨꯛ ꯇꯪ
ꯍꯥꯟꯅ ꯍꯥꯞ ꯕꯣꯏꯜꯗꯨꯅꯦ ꯑꯩꯈꯣꯏꯗꯥꯥꯅ ꯇꯧꯔꯛꯑꯦꯗꯅ ꯑꯗꯨ ꯑꯩꯅꯅꯦ ꯄꯨꯔꯥ ꯐꯥꯏꯅꯦꯜ ꯑꯣꯏꯍꯟꯗꯣꯏ ꯄꯨꯔꯥ ꯑꯔꯣꯏꯕꯒꯤ ꯃꯨꯜꯍꯟꯕꯤꯗꯣ
ꯑꯗꯨꯏ ꯇꯥꯡꯀꯛꯇꯤ ꯈꯪꯉꯕ
ꯈꯥꯡ ꯁꯤꯕꯨꯗꯤ ꯍꯩꯌꯦ ꯁꯤꯕꯨꯗꯤ ꯃꯨꯜꯍꯟꯕꯁꯤꯗꯤ ꯍꯩꯌꯦ ꯍꯥꯏꯕ ꯃꯁꯥ ꯑꯍꯥꯟꯕꯒꯤ ꯃꯥꯒꯤ ꯀꯩꯅꯣ ꯇꯧꯕꯗꯣ ꯎꯝ ꯀꯥꯄ ꯑꯗꯨꯣ ꯍꯥꯏ ꯎꯠꯇꯕ
ꯎꯝ
ꯍꯥꯞꯄꯗꯨꯅꯤꯗꯅ ꯃꯔꯨ ꯑꯣꯏꯕꯕꯁꯤꯗꯤ
ꯎꯝ
ꯁ ꯃꯔꯨ ꯑꯣꯏꯏꯕꯗ ꯑꯩꯅ ꯍꯩꯇꯕ ꯃꯨꯜꯍꯟꯕꯁꯤꯕꯨꯗꯤ ꯑꯩ ꯌꯥꯝ ꯊꯤꯅ ꯍꯩꯔꯦ ꯑꯗꯨꯝ ꯇꯧꯔꯕꯅꯤꯅ ꯁꯥꯏꯇꯣꯟ ꯊꯔ ꯄꯄꯤꯗꯣ ꯌꯥꯝ ꯊꯤ ꯍꯩꯗꯦ ꯀꯥꯏꯅ
ꯎꯝ ꯍꯥꯏꯒꯤꯗꯤ ꯑꯅꯥ ꯑꯗꯨ ꯍꯩꯗꯣꯛꯅꯁꯨ ꯍꯥꯏ ꯌꯥꯔꯕꯅꯤ ꯍꯅ ꯅꯣꯏ ꯅꯣꯏꯖ ꯅꯣꯏ ꯈꯪꯉꯛꯄꯗ ꯑꯗꯨꯃꯥꯏꯅ ꯁꯨꯝ ꯑꯆꯥꯄꯣꯠ ꯍꯧꯕꯇꯤꯟꯗ ꯍꯧꯁꯦ ꯑꯗꯨꯝ
ꯍꯨꯏꯔ ꯁꯍꯤꯗ ꯆꯍꯤ ꯇꯔꯥꯃꯨꯛ ꯐꯥꯖꯤꯟꯗꯣꯔꯝꯅꯤ
ꯎ ꯑꯗꯨꯕꯨ ꯍꯦꯜꯂꯞꯗꯧ ꯃꯥꯜꯂꯤꯅꯦ ꯑꯩꯗꯤ
ꯎꯝ ꯑꯗꯣ ꯁꯤꯁꯦ ꯑꯩꯈꯣꯏꯗꯤꯅꯦ ꯍꯩꯁꯨ ꯍꯩꯒꯗꯧꯕꯅꯦꯕ ꯑꯗ ꯑꯩꯗꯤ ꯈ꯭ꯋꯥꯡꯁꯦ ꯀꯨꯏꯅ ꯀꯨꯏꯅ ꯐꯝꯕ ꯌꯥꯗꯕꯗꯣ ꯑꯗꯨꯒꯤ ꯇꯧꯕ ꯒꯤꯅꯦꯕ ꯑꯗꯨ ꯕꯨꯖꯤꯌꯥꯒꯨꯝꯕ ꯀꯥꯞꯄꯁꯤꯗꯤ ꯂꯥꯏꯑꯕ ꯕꯨꯖꯤꯌꯥ ꯍꯥꯏꯕꯁꯤꯗꯤ ꯑꯗꯨꯝ ꯑꯩꯈꯣꯏꯒꯤ ꯊꯨꯒꯥꯏꯔꯒ ꯃꯥꯗꯤ ꯍꯜꯂꯛ ꯀꯀꯗꯣꯏꯏꯅꯤꯗꯅꯀꯣ ꯑꯗꯨꯗ ꯃꯥꯗꯤ ꯃꯁꯛ ꯊꯤꯒꯦꯗ ꯐꯖꯒꯦꯗ ꯗꯔꯀꯥꯔ ꯂꯩꯇꯦ ꯍꯥꯏꯕ ꯑꯗꯨ ꯑꯗꯨꯒꯨꯝꯕꯗꯨꯗꯤ ꯁꯣꯏꯕ ꯌꯥꯕ ꯄꯣꯠꯅꯤꯅ ꯑꯗꯨꯝ ꯑꯩꯅ ꯀꯥꯞꯄꯁꯨ ꯍꯩꯌꯦ ꯑꯗꯨꯝ ꯀꯥꯞꯄꯁꯨ ꯌꯥꯎꯋꯦꯕ ꯋꯥꯇꯤꯟꯁꯤꯗꯤ ꯍꯩꯇꯦ ꯀꯥꯞꯄꯗꯤ ꯀꯥꯞꯄꯤ ꯑꯗꯨꯁꯨ ꯃꯥꯒꯤ ꯃꯥꯒꯤ ꯂꯩꯒꯗ ꯃꯥ ꯒꯤ ꯃꯑꯣꯡ ꯃꯇꯧꯗꯣ ꯊꯤꯕꯝ ꯐꯤꯕꯝꯗꯣ ꯆꯨꯝꯅ ꯂꯩꯇ꯭ꯔꯒꯗꯤ ꯃꯤꯅ ꯍꯦꯛ ꯌꯦꯡꯕꯗꯁꯨ ꯆꯥꯅꯤꯡꯕ ꯀꯩꯅꯣ ꯇꯧꯕ ꯐꯥꯎꯋꯤꯗꯅ ꯑꯗꯨꯏꯗꯨꯅ ꯐꯤꯕꯝ ꯀꯥꯏꯒꯦ ꯀꯥꯞꯄꯦꯕ ꯑꯩꯅ ꯀꯥꯞꯄꯗꯤ ꯑꯃꯛꯀꯗꯤ ꯆꯨꯝ ꯇꯔ ꯄꯁꯨ ꯌꯥꯎꯋꯦꯕ ꯑꯗꯨꯗꯤ ꯌꯥ ꯄꯣꯟꯗꯦ ꯑꯗꯨꯅ ꯑꯩꯉꯣꯟꯗ ꯌꯣꯜꯂꯛꯀꯗꯣꯏꯅꯤ ꯑꯩꯈꯣꯏ ꯃꯁꯦꯟ ꯄꯨꯛꯆꯥ ꯆꯥꯕꯒꯤꯗꯤ ꯌꯥꯕ
ꯎꯝ ꯑꯩꯈꯣꯏ ꯃꯁꯗꯤ ꯆꯨꯝ ꯆꯨꯝꯅ ꯏꯁꯇ꯭ꯔꯦꯁꯇ ꯑꯗꯨꯝ ꯆꯨꯝ ꯆꯨꯝ ꯑꯗꯨꯝ ꯊꯥꯗꯈ꯭ꯔꯁꯨ ꯌꯥꯅꯤꯔꯣ ꯍ ꯅ
ꯌꯥꯏ ꯑꯩꯈꯣꯏꯒꯤꯗꯤ ꯀꯩꯁꯨ ꯀꯥꯏꯗꯦ ꯑꯩꯈꯣꯏꯒꯤꯗꯤ ꯏꯄꯥ ꯀꯥꯞꯁꯤꯜꯂꯁꯨ ꯌꯥꯏ ꯑꯩꯈꯣꯏ ꯃꯁꯦꯟ ꯆꯥꯕꯒꯤꯗꯤ ꯌꯣꯜꯂꯛꯄꯗꯗꯤ ꯃꯤꯒꯤ ꯔꯥꯎꯟ ꯁꯦꯞꯁꯦ ꯐꯖꯅ ꯂꯩꯇ꯭ꯔꯒꯗꯤ
ꯎꯝ
ꯃꯤꯑꯣꯏꯕ ꯍꯥꯏꯁꯦ ꯐꯖꯕꯃꯛꯇꯕꯨ ꯂꯣꯏ ꯄꯥꯝꯃꯤꯗꯅ ꯃꯍꯥꯎ ꯆꯞ ꯃꯥꯟꯅꯔꯒꯁꯨ ꯑꯗꯨ ꯑꯣꯏꯗꯤ ꯇꯧꯁꯤ
ꯁꯝꯁꯤꯅꯅꯦ ꯐꯖꯕꯗꯁꯨ ꯂꯣꯏꯔꯦ ꯈꯣꯏꯕꯗ ꯏꯇꯣꯝꯇꯅꯦ ꯃꯤꯡꯖꯦꯜꯗ ꯌꯦꯡꯖꯕꯗ ꯌꯦꯡꯍꯩꯗ꯭ꯔꯦ ꯇꯦꯛ ꯇꯦꯛ ꯇꯦꯅ ꯀꯛꯊꯠꯄ꯭ꯔꯥ ꯂꯨ ꯈꯣꯛꯄ꯭ꯔꯥ ꯑꯃ ꯇꯧꯅꯤꯀꯣ
ꯏꯗꯤ ꯀꯣꯅ
ꯃꯤꯅ ꯍꯥꯏꯗꯗꯤ ꯈꯣꯏꯅꯤꯡ ꯈꯣꯏꯖꯖꯅ ꯑꯗꯨꯝ ꯊꯝꯃꯣꯏꯣꯅ ꯈꯣꯏꯕꯁꯦ ꯑꯁ ꯀꯅꯥꯒꯨꯝꯕ ꯈꯪꯗꯦ ꯑꯗꯨ ꯁꯨꯝ ꯈꯣꯏꯕꯗ ꯆꯥꯎꯅ ꯈꯣꯏꯔꯗꯤ ꯐꯩꯦ ꯑꯗꯨ ꯍꯦꯛꯇ ꯇꯔ ꯆꯥꯎꯔꯗꯤ ꯈꯣꯏꯔꯒꯁꯨ ꯁꯝꯗ ꯐꯕ ꯍꯥꯏꯕ ꯑꯃ ꯂꯩꯗꯅ ꯈꯣꯏꯖꯔꯒꯁꯨ ꯑꯗꯨ ꯅꯠꯇꯕꯤꯅꯦ ꯍꯥꯏꯕ ꯑꯩ ꯁꯝꯁꯤꯅ ꯑꯃꯨꯛ ꯐꯥꯔꯒ ꯀꯩꯅꯣꯝ ꯇꯧꯔꯛ ꯀꯩꯅꯣꯝ ꯇꯧꯏ ꯌꯦꯡꯕ
ꯑꯧ ꯅꯪꯗꯤ ꯊꯥꯎꯁꯨ ꯑꯗꯨꯝ ꯇꯩꯁꯨ ꯇꯩꯅꯤ
ꯃꯥ ꯊꯦ ꯀꯩꯍꯧꯗꯕꯅ ꯍꯦ ꯂꯣꯏꯕ ꯕꯤꯅꯦꯕ ꯃꯣ
ꯊꯥꯛ ꯇꯣꯏꯗꯕꯁꯦ ꯃꯣꯠꯄꯁꯨ ꯃꯥꯟꯕꯅꯦ ꯐꯨꯋꯥꯥꯎꯅꯔꯒꯅꯦ ꯀꯣꯛꯁꯦ ꯐꯥꯎꯟꯗꯔ ꯃꯣꯠꯄꯁꯨ ꯃꯗꯥꯎꯦ ꯇꯕꯁꯤꯅ ꯃꯁꯥ ꯅꯥꯟꯕ ꯏꯔꯨꯖꯠꯂꯣꯏꯗ ꯉꯥꯏꯔꯤꯉꯥꯏꯒ ꯃꯥꯟꯕꯅꯦꯕ
ꯃꯥꯟꯕꯅꯦ
ꯑꯩ ꯁꯤ ꯂꯣꯏꯁꯤꯜꯂꯛꯑꯗꯤ ꯒ꯭ꯌꯥꯟ ꯇꯥꯔꯅꯤ ꯈꯔ ꯊꯕꯛꯁꯦ ꯍꯧꯈ꯭ꯔꯗꯤꯅꯦ ꯎꯝ ꯂꯣꯏ ꯂꯣꯏꯕꯒꯤ ꯀꯩꯅꯣꯝ ꯑꯃ ꯇꯥꯟꯗ꯭ꯔꯒꯗꯤ ꯁꯨꯝ ꯅꯨꯡꯉꯥꯏꯇꯦꯕ ꯣꯏ ꯃꯤ ꯃꯇꯝ ꯃꯤ ꯑꯃꯈꯛꯇꯪ ꯃꯇꯣꯝꯗ ꯊꯥꯗꯣꯛꯑ ꯊꯝꯃꯝꯕ ꯌꯥꯕ ꯄꯣꯠꯁꯨ ꯑꯣꯏꯗꯕꯀꯣ ꯑꯩꯈꯣꯏꯁꯦ ꯑꯗꯨꯗꯨꯅ ꯑꯩꯈꯣꯏ ꯑꯅꯤ ꯑꯅꯤꯃꯛ ꯑꯗꯨꯝ ꯆꯪꯉꯦꯕ
ꯑ ꯑꯗꯩ ꯑꯗꯩ ꯅꯍꯥꯟ ꯑꯩꯈꯣꯏꯗ ꯄꯨꯠꯕꯗꯣ ꯌꯥꯝ ꯂꯧꯅꯤꯡꯕ ꯇꯥꯡ ꯇꯔꯥꯍꯨꯝꯗꯗꯒꯤ ꯑꯃ ꯍꯥꯏꯐꯦꯠ ꯑꯁꯣꯝ ꯄꯜ ꯂꯧꯕꯗꯣꯕꯛ ꯇꯧꯕꯤꯅ ꯑꯗ ꯑꯩꯁ ꯑꯩꯁꯨ ꯍꯥꯏꯐꯦꯠꯇꯪ ꯭ꯔꯨꯞ ꯉꯥꯛꯇ ꯌꯦꯡꯉꯝꯕ ꯑꯗ ꯉꯁꯤ ꯅꯠꯇ꯭ꯔꯣ ꯊꯣꯛꯂꯛꯅꯤ ꯍꯥꯏꯒꯤꯕ ꯗꯣ ꯀꯥꯏ ꯍꯪꯉꯧꯕꯅꯦ ꯑꯩꯖꯨꯅꯦ ꯀꯩꯝ ꯍꯥꯏꯗꯕꯤ ꯊꯣꯛꯂꯛꯑꯦ
ꯎꯝ ꯑꯩꯗꯤ ꯉꯨꯁꯥꯏꯅ ꯎꯔꯦ ꯑꯗꯨꯗꯤ ꯑꯩ ꯌꯦꯡꯗꯦ ꯆꯪꯗꯦ ꯑꯩꯗꯤ
ꯎꯝ
ꯑꯩ ꯆꯠꯄꯁꯨ ꯌꯥꯔꯣꯏꯗꯕ
ꯍꯥ ꯈꯪꯗꯦꯗ ꯍꯧꯖꯤꯛꯁꯦ ꯀꯩꯅꯣꯗꯤ ꯄꯥꯝꯃꯦ ꯁꯪꯗꯕꯩ ꯋꯥꯅꯦ ꯈꯤꯇꯪ ꯁꯥꯡꯒꯂꯞ ꯇꯧꯕ ꯂꯝ ꯑꯃꯒ ꯑꯩꯈꯣꯏ ꯃꯌꯥꯝꯒ ꯍꯧꯅꯔꯒ ꯁꯨꯝ ꯀꯣꯏꯕꯁꯨ ꯑꯗꯨꯒꯤ ꯀꯨꯏꯗꯤ ꯀꯨꯏꯔꯦ ꯀꯣ ꯑꯗꯨꯃꯥꯏꯅ ꯆꯠꯈꯤꯗꯕ ꯑꯩꯈꯣꯏ
ꯆꯠꯅꯤꯡꯉꯦ ꯑꯗꯨ ꯃꯌꯥꯝꯗꯨ
ꯄꯨꯂꯞ ꯄꯨꯟꯅ ꯆꯠꯈꯤꯕꯁꯦ ꯑꯩꯈꯣꯏ ꯀꯔꯝ ꯀꯥꯟꯗ ꯆꯠꯈꯤ ꯀꯥꯎꯔꯦ ꯂꯥꯁ ꯑꯣꯏꯅ ꯍꯥꯏꯇꯥꯔꯦ ꯈꯔ ꯌꯥꯝꯂꯛꯄꯠ ꯆꯠꯄꯗꯣ ꯒꯥꯔꯤ ꯑꯅꯤ ꯑꯍꯨꯝꯒ ꯇꯧꯔꯒ ꯑꯆꯧꯕꯗ
ꯍꯟꯗꯛ ꯑꯩꯈꯣꯏ ꯂꯣꯛꯇꯥꯛꯇ ꯂꯦꯛꯄ ꯆꯠꯄꯗꯨꯗꯤ
ꯑꯗꯨꯅ ꯂꯣꯏꯔꯦꯀꯣ ꯑꯩ ꯂꯥꯁ ꯑꯣ ꯑꯗꯨꯁꯨ ꯑꯗꯨꯝ ꯀꯨꯏꯔꯝꯃꯅꯤ ꯑꯩꯈꯣꯏ ꯑꯗꯨ ꯆꯠꯈꯤꯕꯗꯣ
ꯎꯝ
ꯀꯩ ꯊꯥ ꯗꯅꯣꯃꯅꯦ ꯍꯟꯗꯛ ꯆꯍꯤꯗꯤ ꯆꯍꯤꯁꯤꯅꯦꯕꯀꯣ ꯑꯣ ꯀꯩꯅꯣꯗꯔꯥ ꯌꯥꯎꯁꯪ ꯃꯃꯥꯡꯗꯔ ꯃꯇꯨꯡꯗꯔꯥ
ꯎꯝ
ꯆꯩꯔꯥꯎ ꯃꯃꯥꯡꯅꯦꯕꯀꯣ ꯑꯣ ꯑꯗꯨꯕꯨꯗꯤ ꯈꯪꯅꯤ ꯐꯣꯇꯣꯗ ꯑꯗꯨꯝ ꯂꯩꯕꯅꯤ ꯃꯥꯏ ꯗꯤꯇꯦꯜꯁꯇ ꯑꯗꯨꯝ ꯈꯪꯅꯦꯕ ꯐꯣꯇꯣꯒꯤ ꯅꯨꯃꯤꯠꯇꯨꯒꯤ ꯈꯔ ꯈꯨꯗꯤꯡꯃꯛ
ꯑꯧ ꯑꯗꯨꯨ ꯆꯪꯉꯗꯤ ꯎꯅꯤ
ꯎꯝ ꯑꯗ ꯐꯣꯇꯣꯒꯨꯝꯕꯗꯤ ꯊꯥꯒꯠꯄꯕꯨꯗꯤ ꯊꯥꯒꯠꯈ꯭ꯔꯦ ꯑꯗ ꯚꯤꯗꯤꯑꯣꯁꯤꯡꯗꯨꯗꯤ ꯍꯦꯛ ꯊꯥꯒꯠꯂꯨꯕꯗ ꯑꯩꯈꯣꯏ ꯀꯩꯅꯣ ꯌꯥꯝꯗꯣꯏ ꯅꯠꯇ꯭ꯔꯥ ꯃꯤ ꯃꯁꯤꯡꯁꯤ ꯌꯥꯝꯈꯠꯥꯗꯩ ꯃꯤꯅ ꯑꯩꯈꯣꯏꯁꯦ ꯑꯁ ꯈꯪꯗꯦ ꯃꯤꯡ ꯆꯠꯄꯁꯨ ꯌꯥꯝꯗꯣꯏ ꯅꯠꯇ꯭ꯔꯥ
ꯃꯥꯅꯤ
ꯑꯗꯩ ꯅꯍꯥꯟꯉꯤꯗꯨꯁꯨ ꯑꯣꯣꯏ ꯅꯍꯥꯟꯒꯤꯗꯨꯁꯨ ꯍꯧꯖꯤ ꯌꯥꯏ ꯑꯩꯈꯣꯏꯅ ꯑꯩꯈꯣꯏ ꯁꯒ ꯎꯠꯇꯕꯤꯗ ꯁꯨꯝ ꯐꯥ ꯖꯒꯥꯏ ꯃꯌꯥꯝ ꯇꯧꯔꯒ ꯑꯩꯈꯣꯏꯅ ꯚꯗꯤꯑꯣ ꯑꯣꯏꯅ ꯊꯥꯗꯣꯛꯄꯗꯣ ꯃꯈꯥꯗ ꯁꯨꯝ ꯁꯥꯏꯠ ꯑ ꯑꯃꯗ ꯑꯇꯣꯞꯄ ꯍꯩ ꯂꯩ ꯑꯣꯏꯅ ꯎꯠꯂꯒ ꯁꯥ ꯑꯗꯨꯁꯨꯣ ꯎꯝ ꯍꯧꯖꯤꯛ ꯐꯣꯟꯅꯤꯡ ꯄ꯭ꯔꯣꯒꯥꯝ ꯍꯧꯖꯔꯦ ꯃꯅꯤ ꯃꯂꯥ ꯃꯌꯥꯝ ꯂꯩꯗꯨꯅ ꯂꯩꯔꯦ ꯈꯟꯕꯤꯔꯛꯑꯣ ꯃꯈꯟ ꯃꯈ ꯃꯈꯜꯒꯤ ꯏꯁꯩꯒꯤ ꯇꯍꯂꯣ ꯀꯌꯥꯗ ꯒꯤ ꯋꯥꯔꯤ ꯀꯩ ꯂꯣꯏ ꯍꯥꯏꯒ ꯑꯗꯨꯃꯥꯏꯅꯒ ꯇꯧꯔꯒ ꯊꯥꯗꯣꯛꯀꯗꯕꯅ ꯑꯗꯨꯝ ꯍ ꯆꯥꯡꯒꯅꯤ ꯃꯤ
ꯉꯉꯛꯀꯅꯤ ꯍꯦ ꯃꯤ ꯋꯥꯔꯤ ꯇꯥꯅꯤꯡꯕ ꯑꯗꯒꯤ ꯅꯣꯛꯐꯗꯦꯒ ꯂꯩꯔꯤꯁꯦ ꯀꯩꯅꯣ ꯃꯤ ꯑꯋꯥ ꯅꯨꯡꯉꯥꯏ ꯃꯌꯥꯝ ꯑꯃ ꯀꯥꯎꯊꯣꯛꯏꯁꯤꯗꯤ ꯑꯋꯥꯕ ꯃꯌꯥꯝ ꯑꯃ ꯉꯍꯥꯛꯇꯪ ꯇꯥꯕꯗ ꯑꯗꯨꯒꯨꯝꯕꯒꯤ ꯇꯥꯏꯞꯅꯦꯕ ꯇꯧꯗꯣꯏꯗꯕ ꯌꯗꯤ ꯐꯒꯦꯜ
ꯃꯥꯅꯦ ꯀꯌꯥ ꯃꯦꯟ ꯇꯥꯗꯦ ꯑꯗꯒꯤ ꯑꯩꯁꯨ ꯉꯁꯤꯁꯨ ꯀꯩꯅꯣ ꯇꯧꯔꯦ ꯍꯣꯏ ꯍꯥꯏꯔꯝꯗ ꯑꯩꯈꯣꯏꯁꯨ ꯑꯩꯅ ꯆꯥꯛ ꯆꯥꯛ ꯆꯥꯕ ꯉꯁꯥꯏ ꯀ꯭ꯂꯥꯁ ꯁꯨꯝ ꯍꯧꯗ꯭ꯔꯤꯉꯩꯗ ꯑꯩꯅ ꯆꯥꯛ ꯆꯥꯕ ꯊꯣꯛꯕꯒꯤ ꯇꯥꯏꯃꯤꯡꯗꯣ
ꯎꯝ
ꯌꯨꯝꯗ ꯊꯣꯛꯎꯧꯕꯗ ꯑꯩꯈꯣꯏ ꯇꯩꯕꯁꯤꯅ ꯍꯣꯏ ꯊꯕꯛꯄꯨꯗꯤ ꯆꯤꯂꯝꯕ ꯆꯜꯂꯝꯕ ꯌꯥꯏ ꯈꯪꯗ꯭ꯔꯦ ꯈꯈꯤꯛꯇꯪ ꯇꯧ ꯂꯩꯔꯝꯃꯦꯕ ꯑꯩꯅꯗꯤ ꯀꯥꯡꯉꯧ ꯉꯧꯅ ꯃꯆꯜꯁꯨ ꯇꯧꯔꯝꯗ꯭ꯔꯦ ꯍꯥꯏꯕ ꯑꯝꯇ ꯑꯗ ꯏꯔꯨꯝꯝ ꯑꯃꯈꯛ ꯇꯧꯕ ꯑꯗꯒꯤ ꯁꯔꯛ ꯄ꯭ꯔꯕꯥꯅꯤ ꯀꯥꯡꯁꯣꯏꯗꯁꯨ ꯀꯥꯡꯁꯣꯏ ꯈꯛꯇꯅꯣꯡꯕ ꯍꯥꯏꯕ ꯑꯃ ꯂꯩꯗꯅ ꯃꯣꯔꯣ ꯃꯄ ꯈꯣꯠꯄ ꯂꯨꯄꯥ ꯑꯗꯗꯒꯤ ꯑꯦꯅꯤ ꯀꯩꯝ ꯌꯥꯎꯗ꯭ꯔꯁꯨ ꯍꯦꯛ ꯌꯦꯡꯕꯗ ꯀꯩꯅꯣ ꯏꯌꯥꯡ ꯌꯥꯝꯕꯗꯧ ꯇꯧꯗ꯭ꯔꯥ
ꯇꯧꯏ ꯑꯗꯨꯗꯤ ꯀꯅꯥꯝꯇ ꯀꯩꯅꯣ ꯇꯧꯅ ꯄꯣꯁꯦ ꯑꯗꯨꯗꯤ ꯑꯃ ꯑꯅꯤꯒꯤ ꯋꯥꯅꯤ ꯊꯕꯛ ꯆꯦꯜꯂ ꯀꯥꯟꯗꯒ ꯇꯧꯅꯔꯝꯗꯧ ꯅꯨꯡꯉꯥꯏꯔꯦ ꯆꯥꯅꯕ ꯑꯃꯨꯛ ꯍꯣꯏ ꯉꯥꯔꯣꯡꯐ ꯅꯠꯇ꯭ꯔꯒꯁꯨ ꯀꯩꯅꯣꯃ ꯍꯦꯛ ꯌꯥꯎꯗꯕꯗ ꯅꯨꯡꯉꯥꯏꯇꯦꯗꯅ
ꯑꯗꯨꯃꯥꯏ ꯇꯧꯔꯝꯃꯦ ꯑꯩꯈꯣꯏ ꯃꯥꯁꯨ ꯍꯦꯛ ꯇꯧꯕ ꯌꯥꯎꯋꯦ ꯆꯤꯞ ꯈꯣꯠꯂꯦ ꯑꯗꯨꯒꯤ ꯑꯩꯅ ꯑꯗꯨꯝ ꯍꯦꯛ ꯑꯩꯅ ꯍꯦꯛ ꯉꯥꯡꯕꯤꯔꯤꯁꯤꯗꯤ ꯀꯩꯅꯣ ꯁꯥꯗꯅ ꯏꯚꯦꯟ ꯇꯧ ꯁꯥꯗꯅ
ꯅꯪꯅ ꯍꯋꯥ ꯆꯥꯅꯤꯡꯕꯒ
ꯍꯣꯏ ꯍꯥꯏꯕꯗꯤ ꯂꯧꯋꯦꯕ
ꯄ ꯆ ꯃꯃꯦ ꯑꯗꯨꯕꯨꯗꯤ ꯀꯩꯅꯣ ꯌꯥꯎꯗ꯭ꯔꯒ ꯅꯨꯡꯉꯥꯏ ꯇꯕꯅꯤ ꯅꯍꯥꯔꯣꯝꯃꯨꯛ ꯆꯥꯕ ꯉꯝꯗ꯭ꯔꯒꯁꯨ ꯆꯀꯣ
ꯑ
ꯀꯥꯡꯒꯧꯅꯤ ꯈꯪꯗꯦ ꯕꯣꯔꯥꯅꯤ ꯈꯪꯗ꯭ꯔꯦ ꯁꯤꯡꯖꯨꯅꯤ ꯈꯪꯗꯦ ꯑꯃ
ꯎꯝ ꯃꯥ ꯀꯩꯅꯣꯗꯣ ꯀꯩꯕ ꯀꯥꯎꯋꯦ ꯁꯤꯡꯖꯨꯁꯤꯁꯨ ꯄꯨꯔꯥ ꯁꯤꯡꯖ ꯁꯨꯕ ꯂꯣꯏꯔꯀꯥꯟꯗ ꯀꯥꯡꯉꯋꯣꯏ ꯀꯔꯤ ꯑꯣꯏ ꯋꯥꯔꯤ ꯋꯥ ꯉꯧꯊꯣꯛꯄ ꯌꯥꯕ ꯉꯧꯊꯣꯛꯑ ꯆꯥꯕꯁꯨ ꯌꯥꯎꯅꯩꯅ
ꯁꯤꯟꯖꯨꯗ
ꯁꯤꯡꯖꯨꯗꯤ ꯑꯩꯈꯣꯏ ꯌꯣꯡꯆꯥꯛ
ꯑꯣ ꯇꯥꯎꯅꯕꯤ ꯑꯣ
ꯍꯥꯎꯇꯦ ꯑꯗꯒꯤ ꯃꯣꯏꯅ ꯈ꯭ꯋꯥ ꯀꯩꯅꯣꯁꯨ ꯍꯥꯎꯋ ꯀꯟꯖꯜ ꯂꯤꯗ ꯄꯥꯛꯅꯝ ꯍꯧꯕ ꯄꯨꯔꯥ ꯂꯣꯏꯔꯀꯥꯟꯗ ꯊꯥꯎꯗꯣ ꯑꯃꯨꯛ ꯇꯥꯎꯊꯣꯛꯄꯗꯣ ꯑꯣꯟꯊꯣꯛꯄꯗꯣ ꯐꯠꯇ꯭ꯔꯥ ꯐꯠꯇ꯭ꯔ
ꯃꯣꯏꯔꯥꯡꯗ ꯌꯥꯝ ꯌꯣꯟꯕꯅꯦ ꯑꯗꯨꯗ
ꯆꯥꯅꯤꯡꯗꯦ ꯑꯩꯗꯤ ꯀꯩꯅꯣ ꯆꯥꯅꯤꯡꯉꯦ ꯕꯦꯁꯣꯟ ꯄꯥꯛꯅꯝꯗ ꯑꯩꯈꯣꯏꯄꯥꯛ
ꯅꯄꯥꯛꯄꯤ ꯇꯧꯕꯗ ꯑꯗꯨꯝ ꯑꯧ ꯑꯗꯨꯗ ꯍꯦꯟ ꯆꯥꯅꯤꯡꯕ ꯂꯩꯇꯦ ꯑꯩ ꯑꯗꯨꯅꯤ ꯊꯣꯛꯂꯥꯛꯕꯗ
ꯎꯝ ꯄꯦꯠꯃꯜꯂꯁꯨ ꯑꯃ ꯅꯨꯡꯉꯥꯏꯇꯕꯀꯣ
ꯎꯝ ꯑꯩꯗꯤ ꯑꯩꯗꯤ ꯄꯩꯁꯥ ꯄꯥꯛꯅꯕꯗꯨꯗꯤꯅꯦ ꯅꯄꯥꯛꯄꯗꯤ ꯍꯦꯟꯅ ꯑꯇꯣꯞꯄ ꯑꯃꯐꯥꯎ ꯆꯥꯅꯤꯡꯗꯦ ꯍꯣꯏ ꯀꯪꯂꯥ ꯍꯟꯅ ꯀꯪꯂꯥ ꯍꯅ ꯑꯣꯏꯗꯅ ꯑꯗꯨ ꯅꯠꯇꯕꯖ ꯇꯗꯤꯀꯣ ꯑꯍꯣꯡꯕꯗ ꯍꯥꯏꯔꯒꯗꯤ ꯁꯣꯟ ꯄꯥꯛꯅꯗꯀꯨꯞꯅ ꯅꯄꯥꯛꯄꯤ ꯑꯗꯨꯗꯨꯁꯨꯅꯦ ꯌꯥꯝ ꯀꯟꯗꯕ
ꯎꯝ ꯑꯗꯣ ꯎꯝ ꯎꯝ ꯍꯧꯖꯤꯛ ꯑꯆꯥꯄꯣꯠ ꯔꯥꯎ ꯑꯃ ꯇꯥꯎꯔꯤꯕꯣ ꯂꯧꯈꯠꯈ꯭ꯔꯕꯣ ꯀꯩ ꯃꯇꯥꯡꯅꯣ ꯑꯣ ꯑꯗꯣ ꯃꯥꯏꯔꯧ ꯑꯃꯨꯛ ꯃꯥꯏꯔꯧ ꯑꯃꯨꯛ ꯍꯦꯟꯖꯟꯈꯤꯅꯤ
ꯑꯣ ꯅꯪ ꯋꯥꯔꯤꯏꯁꯉꯦꯗ
ꯎꯝ ꯐꯖꯅ ꯑꯃꯨꯛ ꯇꯧꯁꯜꯂꯣ ꯑꯗꯨꯒ ꯑꯃꯨꯛ ꯑꯗꯨ ꯇꯧꯁꯜꯂꯣ ꯑꯗꯨꯒ ꯂꯧꯈꯠꯂꯨꯔꯒ ꯑꯃꯨꯛ ꯇꯧꯔꯛꯑꯣꯗꯅꯕ꯭ꯔꯣ ꯐꯖꯅ ꯒ꯭ꯌꯥꯟ ꯇꯥꯅ ꯍꯥꯏꯗꯤ ꯁꯣꯏꯈ꯭ꯔꯗꯤ ꯅꯨꯡꯉꯥꯏꯇꯦꯅ ꯃꯤꯒꯤ ꯆꯥꯅ ꯊꯛꯅꯕꯅꯤꯅ ꯑꯗꯨ ꯇꯧꯈꯠꯂꯀꯥꯟ ꯇꯧꯔꯛꯑꯣꯀꯣ ꯎ ꯊꯝꯃꯦ ꯊꯝ